ꯁꯤꯅꯤꯅꯦ ꯍꯥꯏꯦ
ꯎꯝ ꯃꯥꯅꯦ
ꯅꯔ ꯀ
ꯆꯞꯄ ꯌꯥꯝꯃꯤ
ꯑꯗꯨꯨꯝ ꯍꯧꯒꯠꯇ ꯉꯥꯏꯔꯤꯒꯦ
ꯎꯝ ꯉꯍꯥ ꯂꯩꯔ ꯆꯠꯂꯅꯤꯗ ꯀꯔꯤꯀꯩ ꯂꯣꯏꯁꯤꯜꯂꯒ ꯆꯖꯤꯗꯤꯤ ꯐꯔꯦꯗꯦ ꯆꯗꯔꯦ
ꯍꯣꯏ ꯄꯨꯡ ꯀꯌꯥꯗ ꯋꯥꯏꯔꯣꯏꯗꯣꯏꯅꯣ
ꯍꯥ ꯊꯦꯂꯥꯗꯣ ꯑꯩꯅ ꯈꯜꯂꯤꯁꯦ ꯑꯃꯨꯛ ꯌꯥꯗ꯭ꯔꯒꯤꯅ ꯄꯣꯠ ꯆꯩꯗꯣ ꯈꯔ ꯈꯛ ꯑꯣꯏꯅ ꯄꯨꯔꯒ ꯆꯠꯂꯒ ꯇꯨꯝꯅꯕꯒ ꯀꯩꯅꯣ ꯈꯛ ꯄꯨꯔꯒ ꯑꯩ ꯑꯇꯩꯁꯤꯗꯤ ꯇꯞ ꯇꯞꯅ ꯁꯨꯝꯇ ꯇ ꯂꯧ ꯂꯥꯛꯑꯁꯨ ꯈꯜꯂꯤꯅꯤ
ꯍꯣꯏ ꯃꯣꯏ ꯆꯥꯛ ꯆꯥꯛ ꯇꯧꯕꯤꯔꯕ ꯍꯥꯟꯅ ꯍꯪꯉꯅꯦ ꯅ ꯍꯪꯉꯕ
ꯍꯪꯉꯔ ꯑꯣꯏꯒꯦ ꯇꯂꯦ ꯀꯦꯔꯤ ꯀꯔ ꯊꯗꯤ ꯉꯥꯡꯉ ꯇꯂꯦ ꯆꯃꯤ ꯃ ꯆꯛꯄꯤꯖ
ꯑꯗꯨ ꯃꯣꯏꯗꯗꯤ ꯆꯠꯂꯦ ꯍꯥꯏꯔꯁꯨ ꯌꯥꯏ ꯀꯩꯅꯣ ꯆꯥꯛ ꯇꯔꯥꯝꯗꯥꯏꯗ ꯂꯥꯛꯄ
ꯏꯔꯗ꯭ꯔꯦꯗꯤ ꯂꯦ
ꯑꯗꯨ ꯁꯤꯗꯗꯤ ꯉꯟꯅꯁꯨ ꯄꯤꯕꯅꯤꯅ ꯆꯥꯛ ꯆꯥ ꯊꯣꯡꯣꯡ ꯆꯠꯂꯁꯨ ꯌꯥꯎꯗꯤ ꯌꯥꯗꯦ
ꯎꯝ
ꯍꯥꯏꯗꯤ ꯂꯥꯛꯄꯗꯤ ꯌꯥꯏꯗꯅ ꯂꯩꯕ ꯅꯠꯇ꯭ꯔꯁꯨ ꯑꯗꯨꯅ ꯍꯥꯏꯁ
ꯌꯥꯏ ꯑꯗꯨ ꯈꯪꯗꯦ ꯇꯜꯂ ꯃꯗꯨ ꯊꯦꯡꯉꯦ ꯑꯗꯨꯕꯒ ꯇꯟꯗꯧ ꯌꯥꯎꯋ
ꯅꯨꯡꯁꯥ ꯌꯥꯝ ꯁꯥꯗꯦ ꯍꯥꯏꯕ ꯉꯁꯤꯗꯤ
ꯎꯝ
ꯑꯩ ꯉꯔꯥꯡ ꯐꯤ ꯁꯨꯔ ꯐꯧꯔꯝꯕꯅꯦ ꯑꯝꯇ ꯌꯦꯡꯒꯦ ꯉꯔꯥꯡ ꯉꯔꯥꯡꯁꯦ ꯅꯣꯡꯗꯤ ꯆꯨꯗꯦꯀꯣ ꯅꯣꯡꯕꯔꯤ ꯃ
ꯇꯨ ꯇꯨ ꯗꯦꯁ ꯅꯗꯤ
ꯑꯥ ꯆꯨꯗꯦ ꯑꯗꯨꯗꯤ ꯅꯣꯡ ꯆꯨꯗꯅꯤꯅ ꯀꯪꯉꯝꯗꯣꯏ ꯃꯥꯜꯂꯦ ꯐꯤꯔꯣꯟꯒꯦ ꯑꯩꯁꯦ
ꯎꯝ ꯀꯉꯅꯤ
ꯀꯩꯅꯣ ꯋꯥ ꯍꯥꯏꯔꯣ ꯑꯇꯩ
ꯀꯩ ꯍꯥꯏꯅꯣꯏꯅꯣ ꯈꯪꯗ꯭ꯔꯦ
ꯅꯪꯒꯤꯗ ꯋꯥꯔꯤ ꯀꯃꯥꯏꯅ ꯇꯧꯔꯒꯦ ꯅꯪꯒꯤ
ꯉ ꯑꯣꯏ ꯌꯥ ꯆ ꯅꯨꯅꯨꯡꯉꯥꯏꯒꯔꯤ ꯃꯄꯥ ꯃꯆꯥ ꯈꯪꯅꯈ꯭ꯔꯦ ꯃꯃꯥꯅꯁꯨ ꯈꯪꯈ꯭ꯔꯦ ꯂꯣꯏꯅꯃꯛ ꯈꯪꯈ꯭ꯔꯦ
ꯅꯪꯒꯤ ꯋꯥꯔꯤꯗꯣ ꯍꯥꯟꯅꯗꯒꯤ ꯃꯆꯥ ꯄꯣꯛꯑ ꯂꯩꯔꯦꯀꯣ ꯍꯥꯏꯗꯤ ꯑꯩ ꯅꯪꯅ ꯄꯥꯕ ꯇꯥꯕꯗꯁꯨ ꯃꯆꯥꯗꯣ ꯐꯥꯏꯕꯣꯛꯒ
ꯐꯩꯕꯣꯅꯦ ꯑꯗꯨꯗꯩꯗꯨꯗ ꯃꯄꯥꯗꯨꯗ ꯈꯪꯍꯟꯗꯕ
ꯀꯩꯒꯤꯅꯣꯕ ꯀꯃꯥꯏꯅ ꯇꯧꯔ ꯄꯣꯛꯈ꯭ꯔꯤꯅꯣꯕ ꯋꯥꯔꯤꯗꯣ
ꯑꯣ ꯁꯨꯃꯥꯏꯅ ꯇꯧꯔꯦ ꯃꯕꯥꯅꯤꯁꯦ ꯅꯨꯡꯁꯤꯅꯔꯦꯗꯅ ꯅꯨꯄꯥꯁꯤꯒꯤ ꯐꯦꯃꯤꯂꯤꯁꯤꯅ ꯅꯨꯄꯤꯁ ꯌꯥꯗꯦꯕ
ꯑꯥ
ꯑꯗꯨꯗꯒꯤ ꯀꯩꯅꯣ ꯇꯧꯗꯣꯏꯅꯦꯕ ꯌꯥꯗꯕꯗꯩ ꯃꯕꯥꯅꯤꯍꯦ ꯗꯤꯄꯤꯗ ꯆꯦꯟꯒꯤꯗꯨꯅꯦꯕ
ꯑꯥ
ꯑꯗꯨꯗꯒꯤ ꯆꯦꯜꯂꯅꯤꯗꯅ ꯆꯦꯜꯂꯒ ꯃꯣꯏꯁꯦ ꯍꯞꯇꯥ ꯑꯅꯤ ꯑꯍꯨꯝ ꯂꯩꯔꯝꯃꯅꯤ ꯑꯗꯩ ꯃꯣꯏ ꯄꯥꯕꯨꯡ ꯆꯥꯁꯤꯅꯅꯦ ꯀꯩꯅꯣ ꯅꯨꯄꯤꯁꯤꯗ ꯀꯩꯅꯣ ꯑꯣꯏꯗꯣꯏꯅꯦꯕ ꯊꯤꯅ ꯉꯥꯡꯈꯤꯕ ꯑꯣꯏꯗꯣꯏꯅꯦꯕ
ꯅꯨꯄꯥꯁꯤꯒꯤ ꯄꯥꯕꯨꯡꯆꯥ ꯑꯣꯏꯗꯣꯏꯕ
ꯑꯥ ꯅꯨꯄꯥꯁꯤꯒꯤ ꯄꯥꯕꯨꯡ ꯆꯥꯔꯤ ꯅꯨꯄꯤꯁꯤꯗ ꯊꯤꯅ ꯉꯥꯡꯈꯤꯕ ꯑꯣꯏꯗꫭꯏꯅꯦꯕ ꯑꯗꯨꯗꯒꯤ ꯅꯨꯄꯤꯁꯦ ꯎ ꯍꯥꯏꯗꯤ ꯏꯀꯥꯏꯒꯤꯕ꯭ꯔꯥ ꯀꯩꯅꯣꯝ ꯇꯧꯕ꯭ꯔꯥ ꯑꯗꯨꯗꯒꯤ ꯆꯠꯈꯤꯕꯗꯨ ꯑꯣꯏꯗꫭꯏꯅꯦꯕ ꯆꯩꯈꯤꯕ ꯑꯗꯨꯗꯤ ꯂꯨꯗꯤ ꯂꯨꯍꯣꯡꯗꯕ ꯆꯦꯡꯒ ꯈ ꯈꯇꯪ ꯂꯩꯕ ꯑꯣꯏꯗꯣꯏꯅꯦꯕ ꯐꯦꯂꯤ ꯌꯥꯗꯕꯒꯤ ꯗꯦꯜꯂꯤꯗ ꯆꯦꯜꯂꯒ ꯂꯩꯕꯗꯣ ꯑꯗꯨꯗꯒꯤ ꯃꯥꯗꯨ ꯍꯦꯛ ꯆꯟꯕꯒ ꯍꯥꯏꯗꯤ ꯑꯗꯨꯒꯤ ꯅꯨꯃꯤꯠ ꯅꯨꯄꯤꯗꯨꯅ ꯊꯥꯗꯣꯛꯑ ꯆꯠꯂꯅꯤ ꯍꯥꯏꯕꯗꯨꯗ ꯅꯨꯄꯥꯗꯨꯒꯤ ꯃꯃꯥ ꯃꯄꯥ ꯍꯣꯏꯁꯨ ꯂꯥꯛꯇꯣꯏꯅꯦꯕ ꯁꯨꯃꯥꯏ ꯁꯨꯃꯥꯏ
ꯈꯥꯝꯗꯣꯏꯔꯣ ꯅꯠꯇ꯭ꯔꯒ ꯀꯩꯒꯤ ꯂꯥꯛ
ꯈꯥꯝꯕ ꯅꯠꯇꯦ ꯅꯨꯄꯤꯁꯤꯗꯤ ꯆꯦꯟꯈ꯭ꯔꯦꯗꯅ ꯆꯦꯟꯈ꯭ꯔꯦꯅ ꯈꯟꯈ꯭ꯔꯕ ꯃꯇꯨꯡꯁꯤꯗ ꯀꯣ ꯅꯨꯄꯥꯁꯤꯒꯤ ꯍꯥꯏꯗꯤ ꯅꯨꯄꯥꯁꯤ ꯃꯅꯥꯛꯁꯤꯗ ꯃꯃꯥꯍꯣꯏꯁꯤꯂꯥꯛꯑꯒ ꯑ ꯀꯗꯥꯥꯏ ꯌꯧꯛꯈ꯭ꯔꯒꯦ ꯅꯪ ꯅꯨꯄꯤꯗꯨꯗꯤ ꯍꯥꯏ ꯀꯥꯟꯗ ꯅꯨꯄꯤꯗꯨꯗꯤ ꯂꯩꯔꯝꯃꯔꯣꯏꯗꯅ
ꯎꯝ
ꯅꯨꯄꯤꯗꯨ ꯂꯩꯔꯝꯗꯕꯗꯒꯤꯗꯤ ꯑꯦ ꯀ ꯀꯩꯅꯣ ꯃꯥꯗꯤ ꯀꯥꯏ ꯆꯠꯈ꯭ꯔꯤꯕ ꯑꯗꯨꯗ ꯃꯥ ꯄꯩꯁꯥꯁꯨ ꯌꯦꯡꯗꯣꯏꯅꯦꯕ ꯃꯉꯣꯟꯗ ꯂꯨꯄꯥ ꯂꯥꯛꯑꯝ ꯌꯥꯎꯕꯗꯨꯁꯨ ꯑ ꯅꯨꯄꯤꯗꯨꯅꯗꯤ ꯂꯧꯕ ꯅꯠꯂꯝꯃꯣꯏꯗꯣꯏꯅꯦꯕ ꯂꯥꯛꯑꯝꯗꯣ ꯃꯣꯏꯅ ꯁꯨꯝ ꯂꯥꯛꯑꯝꯗꯣ ꯂꯧꯔ ꯆꯦꯟꯈ꯭ꯔꯦ ꯄꯩꯁꯥꯗ ꯆꯣꯞꯄꯦ ꯈꯣꯠꯂꯦ ꯍꯥꯏꯅꯤꯡꯕꯒꯤ ꯃꯑꯣꯡꯗ ꯑꯗꯨꯃꯥꯏꯅ
ꯑꯥ ꯑꯗꯣ ꯑꯁꯦꯡꯕꯗꯤ ꯀꯅꯥꯅ ꯂꯧꯔꯤꯅꯣꯕ
ꯑꯁꯦꯡꯕꯗꯤ ꯀꯅꯥ ꯂꯧꯔꯤꯅꯣꯗꯤ ꯑꯗꯨꯗꯤ ꯍꯥꯏꯔꯛꯇ꯭ꯔꯤꯕ ꯑꯁꯦꯡꯕꯗꯨ ꯄꯨꯊꯣꯔꯛꯇ ꯐ꯭ꯔꯤꯕ ꯄꯨꯊꯣꯔꯛꯄꯗꯤ ꯅꯨꯄꯤꯗꯨ ꯆꯦꯟꯕ ꯈꯛꯇꯅꯦꯕ ꯑꯗꯨꯗꯣ ꯑꯗꯨꯗꯒꯤ ꯆꯦꯟꯈ꯭ꯔꯦ ꯑꯗꯨꯗꯒꯤ ꯅꯨꯄꯥꯁꯤꯅ ꯊꯣꯛꯂꯛꯑꯅꯤ ꯃꯅꯤꯄꯨꯔꯗꯒ ꯑꯗꯨꯒ ꯀꫭꯏꯊꯤ ꯊꯤꯔꯅꯤ ꯐꯪꯉꯔꯣꯏꯕ ꯅꯨꯄꯤꯁꯦ
ꯑꯝ
ꯑꯗꯨꯗꯩ ꯐꯪꯗꯕꯗꯒꯤ ꯑ ꯀꯩꯅꯣ ꯇꯧꯗꯣꯏꯅꯦꯕ ꯃꯥꯁꯤ ꯁꯤ ꯑꯩꯁ ꯆꯥꯔꯒ ꯑꯩꯁ ꯈꯟꯗꯣꯏꯅꯦꯕ ꯑꯗꯨꯒ ꯈꯔ ꯅꯠꯇꯦ ꯅꯨꯄꯥꯁꯦ
ꯄꯥꯗ ꯑꯥ
ꯎꯝ ꯆꯍꯤ ꯃꯉꯥ ꯃꯉꯥ ꯇꯔꯨꯛꯃꯨꯛ ꯂꯩꯔꯒ ꯅꯨꯄꯤꯗꯣ ꯊꯦꯡꯅꯔꯅꯤꯕ ꯑꯗꯨꯗꯤ ꯑꯉꯥꯡꯁꯦ ꯆꯥꯎꯔꯦꯗꯅ
ꯍꯣꯏ ꯑꯗꯣ ꯅꯨꯄꯤꯗꯨꯗꯤ ꯃꯃꯥ ꯃꯄꯥ ꯂꯩꯇ꯭ꯔꯣ
ꯎꯝ ꯃꯃꯥ ꯃꯄꯥ ꯃꯄꯥꯗꯣ ꯂꯩꯈꯤꯗ꯭ꯔꯦꯕ ꯃꯃꯥꯗꯨꯁꯨ ꯈꯔ ꯍꯥꯏꯗꯤ ꯈꯔ ꯀꯩꯅꯣ ꯇꯧꯕꯗ ꯅꯨꯄꯥꯅ ꯅꯨꯄꯥꯒꯨꯝꯕ ꯑꯇꯣꯞꯄ ꯑꯗꯨꯝ ꯀꯣꯏꯗꯅ ꯈꯣꯠꯇ ꯅꯥ ꯇꯧꯕ ꯃꯃꯥ ꯑꯣꯏꯕ ꯍꯥꯏꯇꯥꯔꯦ ꯑꯗꯨꯗ ꯃꯤꯅꯤ ꯐꯖꯅ ꯉꯥꯡꯅꯗꯕꯗꯣ ꯄꯩꯁꯥ ꯄꯥꯏꯅꯤꯗ ꯏꯃꯨꯡ ꯂꯥꯏ ꯃꯃꯥ ꯎꯝ
ꯎꯝ
ꯑꯗꯒꯤ ꯃꯥꯗꯣ ꯁꯝ ꯄꯤ ꯀꯩ
ꯑꯗ ꯀꯩꯅꯣ ꯍꯥ ꯃꯈꯥ ꯃꯈꯥ
ꯑꯗꯨꯗꯩ ꯃꯥꯗꯣ ꯁꯨꯝ ꯍꯥꯏꯋꯥꯅꯤ ꯃꯥꯗꯣ ꯄꯤꯛꯏꯉꯩꯗ ꯑꯗꯨꯝ ꯅꯨꯄꯤꯗꯣ ꯐꯩꯌꯦꯕ ꯐꯠꯇꯕ ꯑꯣꯏꯗꯦꯕ ꯀꯩꯅꯣ ꯃꯣꯏ ꯏꯃꯨꯡꯗꯨ ꯑꯗꯨꯃꯥꯏꯅ ꯇꯧꯋꯦ ꯍꯥꯏꯇꯥꯔꯁꯨ ꯃꯥꯗꯨ ꯃꯃꯥꯅ ꯃꯌꯨꯝ ꯄꯥꯟꯈ꯭ꯔ ꯃꯇꯨꯡꯗ ꯁꯨꯃꯥꯏꯅ ꯇꯧꯒꯦꯒꯅꯥ ꯈꯟꯕꯗꯣ ꯍꯥꯏꯗꯤ ꯑ ꯂꯩꯔꯀ ꯇꯝꯅꯤꯡꯉꯣꯄꯥꯄꯂꯛꯄꯗꯨꯔꯀ ꯇꯝꯗꯦꯕꯅꯦ ꯄꯤꯖꯦ
ꯑꯦ ꯑ ꯍꯩ ꯄꯩꯁꯥ ꯂꯩꯇꯕꯒꯤ
ꯄꯩꯁꯥ ꯂꯩꯇꯕꯗꯨꯗꯤ ꯃꯃꯥꯗꯨꯅꯁꯨ ꯍꯥꯏꯗꯤ ꯅꯨꯄꯥ ꯅꯍꯥ ꯑꯗꯨꯒꯨꯝꯕꯗ ꯑꯗꯨꯝ ꯇꯧ ꯂꯩꯔꯕꯅꯤꯅ ꯃꯃꯥꯅꯁꯨ ꯀꯩꯁꯨ ꯌꯦꯡꯁꯤꯟꯗ꯭ꯔꯦꯗꯅ ꯑꯗꯣ ꯄꯩꯁꯥ ꯂꯩꯇꯕꯅꯤ ꯅꯣꯡꯃꯒꯤ ꯆꯔꯥ ꯆꯥꯅꯕꯒꯤ ꯃꯑꯣꯡꯗ ꯑꯣꯏꯅ ꯇꯧꯔꯛꯄꯗꯣ
ꯍ
ꯑꯗꯨꯗꯒꯤ
ꯑꯗꯨꯗꯤ ꯑꯉꯥꯡ ꯑꯗꯨ ꯀꯣꯟꯗ ꯀꯃꯥꯏꯅ ꯑꯃꯨꯛ ꯊꯦꯡꯅꯔꯛꯛꯇꯣꯏꯅꯣ ꯅꯨꯄꯥꯗꯨꯕꯨ
ꯍꯥꯥ
ꯑ ꯅꯨꯄꯥꯗꯨꯅ ꯍꯦꯛ ꯊꯦꯡꯅꯕꯒ ꯃꯥꯏ ꯃꯆꯥꯅꯦ ꯑꯗꯨꯝ ꯈꯪꯕ
ꯑ ꯃꯥꯏ ꯃꯆꯥꯅꯦ ꯈꯪꯗꯦꯕ ꯅꯨꯄꯥꯁꯦ ꯑ ꯅꯨꯄꯤꯁꯤꯒꯤ ꯃꯣꯏ ꯏꯆꯦ ꯆꯥꯎꯥꯎꯕꯤ ꯍꯥꯏꯅ ꯑꯃ ꯂꯩꯌꯦꯕꯀꯣ ꯑꯗꯨꯗ ꯌꯥꯝ ꯐꯩꯌꯦꯕ ꯆꯤꯖ ꯅꯨꯄꯤ ꯃꯅꯥꯛꯁꯤꯗꯅꯦ ꯆꯠꯇꯣꯏꯅꯦꯕ ꯅꯨꯄꯥꯁꯦ ꯃ ꯅꯠꯇꯦ ꯃꯩ ꯃꯅꯥꯛꯇ ꯅꯠꯇꯦ ꯃꯥꯒꯤꯅꯦ ꯃꯥꯅ ꯃꯌꯨꯝ ꯄꯥꯜꯂꯝꯕ ꯃꯐꯝꯗꯨꯗ ꯆꯠꯇꯣꯏꯅꯦꯕꯀꯣ ꯑꯗꯨꯗ ꯀꯥꯟꯗ ꯅꯍꯟ ꯀꯩꯅꯣ ꯑꯍꯟ ꯅꯨꯄꯤ ꯑꯃ ꯊꯦꯡꯅꯅꯤꯕ ꯑꯅꯕꯤꯁꯤꯗ ꯍꯪꯗꯣꯏꯅꯦꯕ ꯆ ꯆꯥꯎꯕꯤꯗꯨꯕꯨ ꯀꯃꯥꯏ ꯀꯃꯥꯏ ꯇꯧꯕꯅꯣꯅ ꯍꯪꯕꯁꯤꯗ ꯑꯆꯧꯕꯤꯗꯤ ꯁꯤꯗ ꯂꯩꯇ꯭ꯔꯦ ꯃꯥꯏ ꯅꯨꯄꯥ ꯂꯩꯈꯤꯗꯕꯗꯒꯤ ꯑꯥꯗ ꯂꯩꯈ꯭ꯔꯕꯅꯦ ꯊꯕꯛ ꯏꯪꯈꯥꯡ ꯁꯨꯗꯅ ꯈꯣꯠꯇꯅ ꯍꯥꯏꯗꯨꯣꯏꯅꯦꯕ ꯑꯗꯨꯗꯩ
ꯑꯗꯨꯗꯤ ꯑ ꯆꯥꯎꯕꯤꯒꯤ ꯅꯨꯄꯥꯗꯨꯗꯤ ꯀꯃꯥꯏꯅ ꯇꯧꯒꯦꯅ ꯍꯥꯏꯕ ꯃꯇꯝꯗ ꯃꯥꯏ ꯅꯨꯄꯥꯗꯨꯗꯤ ꯌꯥꯝ ꯐꯕꯅꯤ ꯃꯥꯏ ꯅꯨꯄꯥꯗꯨꯁꯨ ꯑꯗꯨ ꯑꯣꯏꯇꯥꯔꯁꯨ ꯂꯩꯕꯥꯛꯀꯤ ꯈꯨꯜ ꯉꯥꯛꯄꯗ ꯀꯩꯅꯣ ꯇꯧꯈ꯭ꯔꯦ ꯂꯩꯈꯤꯗ꯭ꯔꯦ ꯈꯣꯠꯈꯤꯗ꯭ꯔꯦꯅ ꯍꯥꯏꯗꯣꯏꯅꯦꯕꯀꯣ ꯂꯩꯕꯥꯛꯀꯤꯗꯃꯛꯇ ꯊꯋꯥꯏ ꯊꯥꯈ꯭ꯔ‌ꯦꯔꯤꯅ ꯑꯗꯨꯗꯒꯤ ꯀꯩꯅꯣ ꯃꯁꯥ ꯍꯥꯏꯔꯅꯤ ꯆꯧ ꯅꯨꯄꯥꯁꯤꯅꯅꯦ ꯆꯥꯎꯕꯤꯒ ꯃꯥꯏ ꯃꯥꯏ ꯑꯉꯥꯡꯒ ꯃꯣꯏ ꯑꯍꯨꯝ ꯈꯛꯇꯪ ꯂꯩꯕ꯭ꯔꯥ ꯃꯥꯏ ꯅꯨꯄꯥꯒ ꯃꯣꯏ ꯑꯍꯨꯝ ꯈꯛꯇꯪ ꯂꯩꯕ꯭ꯔꯥ ꯍꯥꯏꯕꯗꯨꯗ ꯑꯍꯟꯗꯨꯅ ꯃꯅꯥꯎꯄꯤ ꯑꯃꯁꯨ ꯌꯥꯝ ꯀꯨꯏꯅ ꯂꯩꯔꯝꯕꯅꯤꯅꯦ ꯍꯥꯏꯗꯨꯅꯦꯕ ꯑꯗꯨꯗꯩꯗꯨꯗ ꯃꯅꯥꯎꯄꯤꯗꯨꯗꯤ ꯑ ꯁꯨꯃꯥꯏꯅ ꯍꯥꯏꯔꯅꯤ ꯃꯅꯥꯎ ꯃꯅꯥꯎꯄꯤꯛꯛꯇꯁꯨ ꯀꯌꯥꯝ ꯀꯨꯏꯅꯔꯝꯕꯅꯦ ꯍꯥꯏꯗꯤ ꯑꯍꯥꯟꯕ ꯂꯥꯛꯄꯗ ꯃꯁꯧ ꯃꯇꯧꯒ ꯐꯖꯗꯅ ꯑ ꯀꯩꯅꯣꯐꯨꯝ ꯃꯥꯂ ꯍꯥꯏꯗꯤ ꯎꯝ ꯃꯧ ꯃꯥꯟꯗꯕꯗꯣ ꯂꯩꯁꯥꯕꯤ ꯃꯥꯜꯂꯨꯕꯗꯣ ꯑꯗꯨꯒꯗꯤ ꯈꯔ ꯂꯩꯔꯒ ꯃꯥꯗꯣ ꯐꯤꯕꯝ ꯍꯣꯉꯛꯄꯗꯒꯤ ꯃꯧꯅꯦꯅ ꯈꯪꯈꯤꯕꯅꯦꯅ ꯍꯥꯏꯗꯣꯏꯅꯦꯕ
ꯑꯥ
ꯑꯗꯨꯗꯒꯤ ꯑꯗꯨꯝ ꯈꯪꯈ꯭ꯔꯦꯗꯅ ꯐꯤꯐꯝ ꯂꯥꯛꯄꯗꯨꯁꯨ ꯀꯨꯏꯗ꯭ꯔꯤꯕ ꯑꯣꯏꯕꯅꯤꯅ ꯑꯗꯨꯗꯒꯤ ꯑꯗꯨꯃꯥꯏꯅ ꯇꯧꯔꯒ ꯈꯪꯈ꯭ꯔꯦ
ꯑꯗꯨ ꯅꯪꯋꯥꯏꯗꯣ ꯍꯧꯖꯤꯛꯇꯤ ꯊꯦꯡꯅꯈ꯭ꯔꯕꯕ
ꯍꯧꯖꯤꯛꯇꯤ ꯊꯦꯡꯅꯈ꯭ꯔꯦꯗ ꯊꯦꯡꯅꯔꯛꯄꯗꯤ ꯀꯨꯏꯔꯦꯕꯀꯣ ꯑꯗꯨꯑꯣꯏꯁꯨ ꯃꯆꯥ ꯂꯩ ꯈꯪꯗꯕꯗꯣ ꯅꯨꯄꯥꯁꯤꯅ ꯑꯗꯨꯗꯒꯤ ꯅꯨꯄꯤꯁꯤꯡꯅꯁꯨ ꯍꯥꯏꯗꯣꯛꯇꯕ
ꯀ‌ꯣꯛ ꯍꯥꯏ ꯒ‌ꯦ ꯍꯥꯏꯗ‌ꯦ
ꯑꯗꯨꯅꯦ ꯍꯥꯏꯁꯤ ꯑꯗꯨꯅ ꯃꯥꯁꯨ ꯃꯅꯨꯡꯗ ꯋꯥꯔꯤ ꯑꯃ ꯂꯩꯔꯝꯅꯤꯕ ꯁꯨꯡꯃꯉꯥꯏ ꯍꯩꯗꯣꯛꯇꯕꯅꯦꯕ ꯉꯔꯥꯡꯁꯤꯅꯅꯦ ꯑꯉꯥꯡꯁꯦ ꯐꯥꯔꯈ꯭ꯔꯦꯅ ꯃꯥꯁꯦ ꯑꯩꯈꯣꯏ ꯊꯤꯟꯊꯤꯔꯛꯏꯗꯅ ꯑꯗꯨꯒ ꯀꯩꯅꯣ ꯇꯧꯔꯦ ꯑ ꯀꯪꯂꯥ ꯄꯥꯠ ꯌꯧꯛꯄꯁꯤꯗ ꯃꯥꯁꯦ ꯒꯔꯤ ꯁꯨꯝ ꯇꯣꯡ ꯂꯥꯛꯄꯁꯤ ꯁꯤꯒꯤ ꯒꯔꯤ ꯑꯃꯨꯕ ꯑꯃ ꯂꯩꯁꯦ ꯇꯣꯡꯉꯛꯑꯣꯅ ꯍꯥꯏꯔꯒ ꯇꯣꯡꯉꯦꯕꯀꯣ ꯑꯗꯨꯒ ꯄꯨꯔ ꯆꯠꯂꯤ ꯃꯃꯥꯟꯅꯕ ꯑꯃꯅ ꯊꯧꯕꯅꯦꯕ ꯒꯥꯔꯤꯁꯦ ꯃꯃꯥꯏ ꯃꯤꯃꯤꯠ ꯂꯣꯏ ꯈꯨꯝꯖꯤꯜꯂꯒ ꯑꯗꯨꯗꯒꯤ ꯀꯣꯂꯥꯁꯇ ꯐꯥꯔꯝ ꯍꯥꯎꯁ ꯑꯃꯗ ꯂꯩꯔꯝꯃꯤꯕ ꯐꯥꯔꯝ ꯍꯥꯎꯁꯁꯤꯗ ꯆꯪꯉꯛꯑꯀꯥꯟꯗ ꯑꯉꯥꯡꯁꯤꯡꯗꯣ ꯂꯩꯔꯝꯃꯦ ꯏꯁꯄꯥꯏꯗꯔꯃꯦꯟꯒꯤ ꯗ꯭ꯔꯦꯁ ꯁꯦꯠꯂꯒ ꯑꯗꯨꯗꯒꯤ
ꯑꯗꯨꯃꯥꯏꯅ ꯍꯥꯏꯔꯤꯔꯣ ꯋꯥꯔꯤꯗꯨꯗ
ꯎꯝ ꯑꯗꯨ ꯑꯗꯨꯗꯒꯤ ꯀꯩꯅꯣ ꯇꯧꯔꯅꯤ ꯑꯉꯥꯡꯗꯣ ꯃꯃꯥꯗ ꯌꯦꯡꯍꯟꯒꯦ ꯅ ꯑꯉꯥꯡ ꯀꯩꯅꯣ ꯇꯧꯕ ꯑꯇꯣꯝꯕꯗꯣ ꯑꯗꯨꯅ ꯆꯁꯤꯂꯛꯣꯏꯅꯦꯕ ꯎꯄꯁꯤꯗ ꯀꯩꯅꯣꯗ ꯎꯞꯄ ꯀꯥꯟꯗ ꯇꯨꯁꯤꯟꯗꯣꯏꯅꯦꯕ ꯑꯗꯨꯗꯩꯗꯨꯗ
ꯐꯥꯔꯤꯗꯨ ꯃꯄꯥꯅ ꯑꯣꯏꯔꯝꯃꯤꯔꯥ
ꯑꯥ ꯃꯃꯥ ꯃꯄꯥꯒꯗꯣ ꯑꯅꯤꯃꯛ ꯆꯦꯟꯁꯤꯜꯂꯛꯑꯅꯤ ꯑꯗꯨꯩ ꯃꯄꯥꯗꯨꯅ ꯁꯨꯃꯥꯏꯅ ꯍꯥꯏꯔꯅꯤ ꯄꯥꯕꯨꯡ ꯌꯦꯡꯒꯁꯦ ꯀꯗꯥꯏꯗ ꯁꯣꯛꯏꯅꯣꯅ ꯍꯥꯏꯗꯣꯏꯅꯦꯕ ꯑꯗꯩꯗꯤ ꯅꯨꯄꯤꯁꯤꯗꯤ ꯉꯛꯈ꯭ꯔꯦꯗꯅ ꯈꯪꯉꯝꯃꯦꯗꯣ ꯈꯪꯕꯒꯤ
ꯌꯥꯝ ꯅꯨꯡꯉꯥꯏꯅꯦ ꯅꯪꯒꯤ ꯋꯥꯔꯤꯗꯣ ꯑꯗꯣ ꯅꯪꯅ ꯉꯥꯎꯔꯤ ꯑꯗꯨꯒ ꯍꯥꯏꯗꯣꯏꯅꯦ ꯉꯁꯥꯏꯅ ꯅꯨꯄꯤꯗꯨꯅ ꯆꯠꯈꯤꯕꯗ ꯃꯥ ꯑꯗꯨꯝ ꯊꯤ ꯂꯥꯛ ꯌꯥꯏꯅꯦ
ꯆꯠꯈꯤꯕ ꯊꯤ ꯂꯥꯛꯑꯝꯃꯦ ꯑꯗꯨꯗꯣ ꯁꯨꯃꯥꯏꯅ ꯇꯧꯕꯅꯦꯕ ꯅꯨꯄꯤꯗꯣ ꯇꯤꯛꯀꯦꯠ ꯀꯛꯄ ꯈꯣꯠꯄ ꯍꯩꯇꯦꯗꯅ
ꯑꯥ
ꯑꯗꯨꯗꯩꯗꯨꯗ ꯃꯥꯁꯦ ꯀꯥꯏ ꯂꯩꯈ꯭ꯔꯕꯅꯣ ꯆꯤꯊꯤ ꯑꯃ ꯏꯔꯝꯃꯦꯕ ꯆꯤꯊꯤ ꯑꯃ ꯏꯔꯝꯕꯁꯤꯗꯅ ꯑꯩ ꯊꯤꯔꯛꯑꯅꯨ ꯈꯣꯠꯂꯅꯨ ꯍꯥꯏꯗ ꯅꯨꯄꯥꯁꯤꯅ ꯊꯤꯕ ꯂꯥꯛꯇꯕꯗꯤ ꯅꯠꯇꯦꯕ ꯊꯤꯕ ꯂꯥꯛꯄꯁꯤꯗꯅꯦ ꯅꯨꯄꯥ ꯑꯃ ꯃꯃꯥꯟꯅꯕ ꯑꯃ ꯃꯣꯏꯒꯤ ꯃꯆꯦꯅ ꯇꯧꯔꯀꯥꯟꯗ ꯈꯪꯅꯍꯟꯈꯤꯕ ꯑꯃ ꯂꯩꯈꯤꯕꯅꯦꯕ ꯗꯥꯏꯔꯦꯛ ꯀꯣꯏꯅꯕꯗꯤ ꯅꯠꯇꯕ ꯁꯨꯝ ꯐ꯭ꯔꯦꯟ ꯑꯣꯏꯅ ꯇꯤꯟꯅꯈꯤꯕ ꯑꯃ ꯑꯗꯨ ꯅꯨꯄꯥꯁꯤ ꯊꯦꯡꯅꯗ ꯑꯗꯨ ꯅꯦꯕ ꯑꯗꯨꯗꯨꯒ ꯁꯨꯃꯥꯏꯅ ꯍꯥꯏꯗꯣꯏꯅꯦꯕ ꯑꯩꯒꯤ ꯐ꯭ꯂꯥꯏꯠ ꯇꯤꯀꯦꯠ ꯑꯗꯣ ꯑꯝꯇ ꯑꯩꯗꯤ ꯂꯣꯜꯂꯤꯁꯨ ꯈꯪꯗꯕꯅꯤ ꯑꯝꯇ ꯀꯛꯄꯤꯌꯣꯅ ꯍꯥꯏꯕꯗꯨꯗ ꯍꯧꯖꯤꯛꯀꯤ ꯅꯨꯄꯥꯁꯤꯅ ꯀꯛꯑꯒ ꯊꯥꯗꯣꯛꯈꯤꯕ ꯑꯣꯏꯗꯣꯏꯅꯦꯕ ꯍꯧꯖꯤꯛꯀꯤ ꯅꯨꯄꯥꯁꯤꯅꯁꯨ ꯅꯨꯄꯤꯁꯦ ꯄꯥꯝꯃꯦꯕꯀꯣ ꯑꯗꯨꯗꯒꯤ ꯍꯧꯖꯤꯛꯀꯤ ꯅꯨꯄꯥꯁꯤꯅꯅꯦ ꯑꯗꯨ ꯅꯨꯃꯤꯠꯁꯦ ꯈꯜꯍꯧꯔꯤꯁꯤ ꯀꯑꯩꯁꯨ ꯅꯠꯇꯦ ꯀꯩꯒꯨꯝꯕ ꯑꯩꯅ ꯑꯗꯨ ꯅꯨꯃꯤꯠꯇꯨꯗ ꯇꯤꯛꯀꯦ ꯀꯛ ꯑꯝꯇ ꯇꯥꯔꯤ ꯃꯄꯥꯅꯤꯁꯦ ꯁꯣꯏꯗꯅ ꯊꯦꯡꯅꯔꯝꯅꯤꯅ ꯈꯜꯂꯛꯄꯗꯣ ꯃꯕꯥꯅꯤ ꯀꯥꯏꯅꯍꯟꯕꯗ ꯑꯩꯁꯨ ꯌꯥꯝ ꯆꯥꯎꯕ ꯃꯔꯝꯂ ꯑꯣꯏꯔꯕ꯭ꯔꯥꯅ
ꯑꯗꯨꯗꯨꯒꯤ ꯃꯥꯅ ꯑꯉꯥꯡꯗꯣ ꯐꯥꯕꯤꯌꯦ ꯌꯥꯕ
ꯍꯥꯥ
ꯑꯗꯨꯏ ꯃꯃꯥꯟꯅꯕꯗꯨꯔꯥꯕ ꯉꯁꯥꯏ ꯑꯉꯥꯡꯗꯨ ꯐꯥꯕꯗ ꯒꯥꯔꯤ ꯊꯧꯋꯦ ꯇꯧꯕꯗꯣ
ꯅꯠꯇꯦ ꯅꯠꯇꯦ ꯑꯗꯨꯗꯤ ꯀꯩꯅꯣꯅꯦ ꯑꯗꯨꯗꯤ ꯌꯥꯝ ꯐꯕꯅꯦ ꯑꯗꯨꯗꯤ ꯑꯗꯨꯗꯨꯅ ꯀꯩꯅꯣ ꯑꯇꯣꯞꯄ ꯑꯣꯏꯗꯣꯏꯅꯦꯕ ꯑꯗꯨꯝ ꯎ ꯅꯨꯄꯥ ꯑꯃꯗꯨꯅ ꯀꯩꯅꯣ ꯇꯧ ꯇꯥꯔꯁꯨ ꯃꯥꯅ ꯑꯗꯨꯝ ꯌꯦꯡꯁꯤꯟꯕꯤꯕꯗꯣ ꯍꯧꯖꯤꯛꯀꯤ ꯅꯨꯄꯥꯗꯨꯅ
ꯍꯣꯏ ꯑꯗꯨꯏꯁꯨ ꯂꯩꯃꯤꯟꯅꯔꯗꯤ ꯀꯌꯥꯝ ꯅꯨꯡꯉꯥꯏꯅꯤ ꯎ ꯀꯥꯏꯁꯨ ꯂꯩꯇꯕꯗ ꯀꯥꯏꯅꯩ
ꯑꯗꯨꯅꯦꯁꯦ ꯋꯥꯔꯤ ꯋꯥꯔꯤ ꯍꯥꯏꯁꯦ ꯈꯪꯗ꯭ꯔꯦ ꯍ ꯂꯣꯏꯗꯕ ꯈꯔ ꯋꯥꯠꯂꯤ ꯃꯣꯏꯒꯤ ꯋꯥꯔꯤꯁꯦ
ꯑꯗꯨꯏꯁꯨ ꯌꯥꯔꯦ ꯈꯔ ꯋꯥꯠꯂꯅꯤ ꯅꯪꯒꯤ ꯂꯣꯏꯔꯛꯄꯒꯤ ꯃꯇꯦꯛꯇꯨꯗꯤꯌꯥꯔꯦ ꯊꯨꯡꯅꯔꯒ ꯔꯣꯃꯥꯟꯁ ꯇꯧꯕꯩ ꯑꯣꯏꯔꯝꯃꯅꯤ
ꯑꯗꯨꯕꯨꯗꯤ ꯑꯣꯏꯔꯅꯤꯌꯦ ꯍꯥꯏꯗꯤ ꯍꯧꯖꯤꯛꯀꯤ ꯔꯥꯏꯗꯔꯁꯤꯅ ꯏꯕꯁꯦꯀꯣ ꯊꯨꯡꯅꯗꯕ ꯑꯣꯏꯗꯦꯕ ꯂꯣꯏꯅꯃꯛ ꯊꯨꯡꯅꯩꯑꯕ
ꯅꯪ ꯄꯥꯝꯍꯟꯗꯅ ꯈꯪꯉꯕꯅꯦꯕ
ꯃꯥꯅꯦ
ꯑꯩ ꯄꯥꯝꯕꯣꯝꯁꯦ ꯂꯣꯏꯔꯦ ꯈꯨꯆꯥꯎ ꯍꯧꯖꯤꯦꯛꯇꯗ ꯃꯤꯡꯖꯦꯜ ꯃꯃꯥꯡꯁꯦ ꯂꯦꯞꯄꯒ ꯍꯣꯏ ꯍꯣꯏ ꯎꯝ